ꯍꯜꯂꯣ ꯑꯆꯥ ꯇꯥꯔꯦ ꯇꯥꯔꯦ ꯇꯥꯕꯤꯕ꯭ꯔꯣ
ꯇꯥꯕꯤꯔꯤ ꯑꯩꯁꯨ
ꯑꯣꯍꯣ ꯀꯩꯀꯩ ꯇꯧꯔꯤꯒꯦ
ꯍꯧꯖꯤꯛꯇ ꯀ꯭ꯂꯥꯁ ꯂꯣꯏꯔꯒ ꯍꯜꯂꯛꯑꯒ ꯋꯥꯕꯒꯤ ꯍꯤꯞꯄꯤ ꯇꯨꯡꯒꯦꯅ ꯈꯜꯂꯝꯕ
ꯎꯝ ꯎꯝ
ꯇꯨꯝꯕꯁꯦ ꯑꯃꯨꯛ ꯍꯥꯥ
ꯀꯩ ꯀ꯭ꯂꯥꯁꯀꯩ ꯌꯥꯎꯔꯤꯔꯣ
ꯀ꯭ꯂꯥꯁ ꯍꯥꯏꯕꯁꯦ ꯁ꯭ꯀꯨꯜ ꯆꯠꯄꯅꯤꯗ
ꯎꯝ ꯑꯣꯖꯥꯒꯨꯝꯕ ꯑꯣꯏꯕ꯭ꯔꯥ
ꯑꯥ
ꯎꯝꯍꯝ
ꯐꯩ ꯐꯩ ꯍꯧꯖꯤꯛꯀꯥꯟꯁꯤ ꯀꯃꯥꯏ ꯀꯃꯥꯏꯅ ꯍꯤꯡꯅꯒꯦꯅꯦ ꯍꯧꯖꯤꯛꯀꯥꯟꯁꯤ ꯅꯨꯡꯉꯥꯏꯕ ꯄ ꯅꯨꯡꯉꯥꯏꯇꯕ
ꯅꯨꯡꯉꯥꯏꯌꯦ ꯑꯃꯔꯣꯝꯗ ꯑ ꯇꯝ ꯄꯥꯛꯇ ꯆꯠꯄ ꯐꯪꯗꯕꯒꯤꯁꯨ ꯑꯃꯨꯛ ꯅꯨꯡꯉꯥꯏꯇꯦ ꯕꯤꯛ ꯀꯦꯁꯟ ꯃꯇꯝꯗ
ꯑꯗꯣ ꯅꯨꯡꯉꯥꯏꯕꯅꯗꯤ ꯀꯔꯝꯕ ꯃꯑꯣꯡ ꯇꯧꯕꯩꯔꯣ ꯀꯔꯝ ꯀꯃꯥꯏꯅ ꯅꯨꯡꯉꯥꯏ
ꯑꯁ ꯅꯨꯡꯉꯥꯏꯕ ꯍꯥꯏꯕꯁꯦ ꯈꯪꯗꯦꯗ ꯗꯨꯝ ꯎꯝ ꯁꯨꯇꯤ ꯄꯤꯕꯒꯤ ꯏꯁ꯭ꯀꯨꯜ ꯆꯠꯇꯕꯒꯤ ꯅꯨꯡꯉꯥꯏꯕꯗꯣ
ꯎꯝ ꯍꯝ ꯍꯝ
ꯑꯗꯨꯅ ꯅꯨꯡꯉꯥꯏꯕ ꯆꯤꯡꯉꯦ
ꯑ ꯑꯗꯨ ꯑꯣꯖꯥ ꯑꯣꯏꯕꯁꯤ ꯀꯃꯥꯏ ꯇꯧꯒꯦ ꯍꯥꯏꯕꯗꯤ ꯁꯨꯝ ꯄꯤꯔꯤꯌꯦꯟꯁꯇꫭ
ꯑꯦꯛꯁꯄꯤꯔꯦꯟꯁꯁꯦ ꯋꯥꯔꯦ ꯋꯥꯕꯒꯤ ꯑꯦꯛꯁ ꯄꯤꯔꯦꯟꯁ ꯉꯥꯛꯇ ꯐꯪꯉꯦ
ꯑꯆꯥ ꯋꯥꯕꯒꯤ ꯑꯃ ꯂꯩꯔꯦ ꯑꯣꯀꯦ
ꯑꯗꯨꯒ ꯅꯨꯡꯉꯥꯏꯕꯒꯤ ꯍꯥꯏꯔꯒꯅꯀꯣ ꯎꯝ ꯑꯩꯈꯣꯏꯒꯤ ꯁꯤꯂꯔꯤ ꯄꯤꯕ ꯃꯇꯝꯗꫭ
ꯑꯠ ꯑꯠꯁꯥꯁꯥ ꯑꯗꯨꯕꯨꯗꯤ ꯍꯣꯏꯅꯦ ꯁꯣꯏꯗ꯭ꯔꯦꯅꯦ ꯍꯣꯏ ꯑꯗꯣ ꯑꯉꯥꯡꯁꯤꯡ ꯇꯥꯛꯄ꯭ꯔ ꯍꯥ ꯍꯥꯏꯔꯣ
ꯅꯪ ꯍꯥꯟꯅ ꯍꯥꯏꯔꯣ
ꯍꯥꯏꯔꯛꯑꯣ ꯍꯪꯉꯛꯑꯣ ꯑꯦ ꯍꯥꯏꯊꯔꯒꯦ ꯅꯪ ꯍꯪꯗꯕꯩꯅꯨꯗꯅ
ꯅꯪꯗꯤ ꯀꯔꯤ ꯇꯧꯕ꯭ꯔ ꯍꯥꯏꯕꯅꯤꯗ
ꯑꯩꯁꯦ ꯑꯌꯨꯛ ꯍꯧꯒꯜꯂꯦ ꯆꯥꯛ ꯆꯥꯔꯦ ꯍꯣꯏ ꯑꯗꯨꯃꯥꯏꯅ ꯍꯤꯡꯉ ꯂꯩꯌꯦ ꯍꯣꯏ
ꯌꯥꯝ ꯅꯨꯡꯁꯤꯕ ꯋꯥꯔꯤꯅꯤꯅꯦ
ꯅꯪꯁꯨ ꯇꯧꯁꯨ ꯇꯧꯔꯝꯅꯤ ꯑꯗꯨꯕꯨꯗꯤ ꯈꯔ ꯈꯔꯗꯤ ꯇꯧꯔꯝꯅꯤꯗ ꯅꯪꯁꯨ
ꯑꯁ ꯑꯩ ꯅꯪ ꯅꯪ ꯄꯨꯡ ꯀꯌꯥ ꯍꯧꯒꯠꯀꯦꯅꯦ
ꯍꯧꯒꯠꯄꯁꯦ ꯍꯥꯏꯅꯁꯤꯔ ꯑꯣꯀꯦ ꯄꯨꯡ ꯁꯦ ꯁꯚꯦꯟ ꯁꯚꯦꯟ ꯊꯥꫪꯇꯤ ꯎꯝ
ꯑꯩꯅ ꯍꯜꯂꯦꯅꯦ ꯑꯩ ꯐꯣꫪ ꯐꯤꯐꯇꯤ
ꯑꯁ ꯁꯥꯊꯤꯍꯦ ꯐꯣꫪ ꯐꯤꯞꯇꯤꯗ ꯍꯧꯒꯠꯂꯒ ꯀꯃꯥꯏ ꯀꯃꯥꯏ ꯇꯧꯔꯦ ꯑꯗꯣ ꯔꯨꯇꯤꯟ ꯍꯥꯏ
ꯐꯣꫪ ꯐꯤꯐꯇꯤ ꯐꯣꫪ ꯐꯤꯐꯇꯤꯗ ꯍꯧꯒꯠꯂꯦꯗꯅ ꯑꯗꯨꯒ ꯑꯩꯒ ꯐꯃꯨꯡ ꯁꯦꯝꯃꯅꯤ ꯇꯦꯟ ꯃꯤꯅꯤꯠꯁ ꯑꯗꯨꯒ ꯐꯥꯏꯚ ꯇꯥꯔꯗꯤ ꯎ ꯏꯁꯇꯨꯗꯦꯟꯁꯤꯡ ꯍꯧꯒꯠꯅꯔꯒ ꯀꯩꯅꯣ ꯇꯧꯔꯅꯤ ꯃꯣꯏꯁꯨ ꯑꯗꯨ ꯑꯩ ꯃꯣꯏ ꯉꯥꯏꯔꯅꯤꯗꯅ ꯑꯗꯨ ꯃꯇꯝ
ꯑꯣ ꯍꯣꯁꯇꯦꯜꯒꯨꯝꯕꯗ ꯂꯩꯕ꯭ꯔꯥ ꯑꯗꯨꯗꯤ ꯍꯣꯁꯇꯦꯜꯒꯨꯝꯕ ꯌꯦꯡꯁꯤꯟꯕ꯭ꯔꯥ
ꯑꯥ
ꯑꯣ ꯑꯣ ꯑꯣꯀꯦ ꯑꯁ ꯍꯥꯏꯔꯛꯑꯣ ꯍꯥꯏꯔꯛꯑꯣ
ꯄꯨꯡ ꯃꯡꯉꯥ ꯐꯥꯏꯚ ꯇꯦꯟ ꯇꯥꯔꯗꯤ ꯄꯤ ꯇꯤ ꯇꯧꯔꯅꯤ ꯇꯤ ꯇꯧꯔꯒ ꯕ꯭ꯔꯥꯁ ꯇꯣꯏꯔꯅꯤ ꯑꯗꯨꯗꯩꯗꯤ ꯎꯝ ꯃꯣꫪꯅꯤꯡꯒꯤ ꯕꯣꯁꯟ ꯇꯧꯔꯅꯤ ꯆꯥꯛ ꯆꯥꯔꯅꯤ ꯏꯁ꯭ꯀꯨꯜ ꯆꯠꯂꯅꯤ ꯑꯃꯨꯛ ꯍꯜꯂꯛꯑꯅꯤ ꯊꯕꯛ ꯇꯧꯔꯅꯤ ꯎꯝ ꯑꯗꯨꯗ ꯍꯥꯏꯗꯤ ꯊꯕꯛ ꯇꯧꯕ ꯂꯣꯏꯔꯒ ꯑꯥ ꯏꯔꯨꯖꯔꯅꯤ ꯏꯔꯨꯖꯕ ꯂꯣꯏꯔꯒ ꯋꯥꯔꯁꯤꯞꯃꯨꯛ ꯋꯥꯔꯁꯤꯞ ꯇꯧꯗ꯭ꯔꯤꯉꯩꯗ ꯆ ꯍꯥꯟꯅ ꯆꯥꯔꯅꯤ ꯆꯠꯂꯣꯏꯔꯒ ꯏꯚꯅꯤꯡ ꯗꯤꯕꯣꯔꯁꯟ ꯇꯧꯔꯅꯤ
ꯎꯝ ꯎꯝ
ꯏꯚꯤꯅꯤꯡ ꯗꯤꯄꯣꯁꯟ ꯂꯣꯏꯔꯒ ꯏꯁꯇꯗꯤ ꯑꯋꯥꯔ ꯇꯧꯔꯅꯤ ꯏꯁꯇꯗꯤ ꯑꯋꯥꯔ ꯂꯣꯏꯔꯒ ꯂꯥꯏꯠ ꯑꯣꯐ ꯄꯨꯡ ꯅꯥꯏꯟꯗ ꯂꯥꯏꯠ ꯑꯣꯐ ꯑꯗꯨꯒ ꯄꯨꯡ ꯑꯃꯁꯦ ꯑꯩ ꯑꯗꯨꯝ ꯐ꯭ꯔꯤꯗ ꯕꯤꯗꯤꯑꯣ ꯌꯦꯡꯕ꯭ꯔꯥ ꯀꯩꯅꯣ ꯇꯧꯕ꯭ꯔꯥ ꯁꯨꯃꯥꯏꯅ ꯇꯧꯋꯦ ꯑꯗꯨꯒ ꯄꯨꯡ ꯇꯔꯥ ꯇꯨꯝꯃꯦ
ꯂꯣꯢꯔꯦ ꯑꯩꯒꯤ
ꯑꯁ ꯁꯤꯗꯤ ꯅꯪꯒꯤ ꯃꯇꯧ ꯇꯝꯗ꯭ꯔꯗꯤ ꯌꯥꯔꯔꯣꯏꯍꯦ ꯁꯤꯗꯤ
ꯁꯨꯃꯥꯏꯅ ꯅꯨꯡꯇꯤꯒꯤ ꯇꯧꯔꯗꯤ ꯀꯅꯥ ꯈꯪꯅꯤ ꯑꯥꯏ ꯑꯦꯁ ꯑꯣꯐꯤꯁꯥꯔꯒ ꯁꯤ ꯂꯥꯡꯗꯦ
ꯑꯗꯨ ꯑꯩ ꯍꯧꯕ ꯇꯥꯔꯦ
ꯋꯥꯗꯤ ꯋꯥꯕꯅꯤꯒ
ꯎꯝ ꯎꯝ ꯎꯝ ꯇꯧꯗꯕ ꯌꯥꯗ꯭ꯔꯤ ꯁꯤꯐꯥꯎꯗꯤ
ꯑꯩꯁꯨ ꯍꯧꯖꯤꯛ ꯇꯨꯝꯒꯦ ꯈꯜꯂꯝꯃꯤꯅꯦ
ꯎꯝ ꯎꯝ ꯑꯗꯣ ꯍꯧꯖꯤꯛꯀꯥꯟꯗꯤ ꯎꯝ ꯍꯥꯏꯗꯤ ꯃꯤ ꯀꯁꯨ ꯏꯟꯇꯔꯦꯛ ꯇꯧꯕ ꯋꯥꯔꯤ ꯁꯥꯕ ꯂꯩꯗꯅ ꯍꯧꯖꯤꯛꯀꯥꯟꯗꯤ ꯑꯩꯈꯣꯏ ꯌꯥꯝ ꯇꯣꯏꯅ ꯇꯧꯅꯔꯦꯕ ꯃꯤ ꯃꯌꯥꯝꯁꯦ
ꯎꯝ
ꯑꯗꯣ ꯀꯔꯝꯕ ꯃꯈꯜꯒꯤ ꯃꯤꯅ ꯈ꯭ꯋꯥꯏꯗꯒꯤ ꯅꯨꯡꯉꯥꯏꯕ ꯑꯣꯏ ꯍꯩꯅꯕ ꯑꯣꯏ ꯁꯨꯝ ꯅꯪꯅ ꯊꯦꯡꯅꯔꯛꯄꯗ
ꯈꯪꯗꯦꯗ ꯍꯥꯏꯗꯧꯕꯁꯦ
ꯀꯩꯅꯣꯝꯃ ꯈꯜꯂꯝꯒꯅꯤꯗ ꯁꯤꯒꯤ ꯇꯥꯏꯞꯁꯤꯗꯤ ꯑ ꯈꯔꯗꯤ ꯌꯥꯏꯍꯦ ꯀꯥꯏꯅ ꯂꯩꯗꯅ
ꯑꯩꯗ
ꯍꯥꯏꯔꯣꯛꯑꯣꯅꯦ ꯅꯪ ꯑꯦꯛꯁꯄꯦꯔꯤꯌꯦꯟꯁ
ꯎꯝ ꯈꯪꯗꯦꯗ ꯑꯩ ꯀꯃꯥꯏꯅ ꯍꯥꯏꯗꯣꯏꯅꯣ
ꯑꯣꯀꯦ ꯐꯔꯦ ꯐꯔꯦ ꯑꯗꯨꯗꯤ ꯁꯦ ꯈꯪꯗ꯭ꯔꯕꯅꯤꯅ ꯑꯃꯨꯛ ꯑꯗ ꯈ꯭ꯋꯥꯏꯗꯒꯤ ꯍꯩꯅꯗꯕ ꯇꯥꯏꯞꯇꯤ
ꯈ꯭ꯋꯥꯏꯗ ꯍꯩꯅꯗꯕ ꯇꯥꯏꯞꯁꯦ ꯑꯩꯉꯣꯟꯗꯒꯤ ꯈꯔ ꯁꯤꯅꯤꯌꯔ ꯑꯣꯏꯔꯒ ꯋꯥꯊꯤ ꯋꯔꯦꯝ ꯃꯌꯥꯝ ꯉꯥꯡꯕꯗꯣ
ꯑ ꯑ
ꯑꯗꯨꯅꯦ ꯑꯩꯅ ꯍꯩꯅꯗꯕꯁꯦ
ꯑꯠꯆꯥ ꯑꯗꯨꯗꯤ ꯁꯤꯔꯤꯌꯁ ꯈꯔ ꯑꯣꯏꯕ ꯉꯥꯎꯖꯕ
ꯑꯥ ꯁꯤꯔꯁ ꯑꯣꯏ ꯑꯣꯏꯃꯜꯂꯁꯨ ꯀꯩꯅꯣ ꯍꯥꯏꯗꯤ ꯋꯥꯊꯤꯕꯨꯗꯤ ꯑꯗꯨꯝ ꯇ ꯋꯥꯊꯤ ꯑꯗꯨꯝ ꯇꯧꯕ ꯎ ꯑꯃꯔꯣꯝꯗ ꯅꯨꯡꯉꯥꯏ ꯑꯗꯨ ꯑꯣꯏꯔꯁꯨ ꯎꯝ ꯀꯥ ꯌꯥꯝ ꯍꯦꯟꯖꯤꯟꯕ ꯃꯤ ꯌꯥꯎꯋꯦꯗꯅ ꯃꯤꯉꯣꯟꯗ ꯈꯥꯏꯒꯦꯅ ꯇꯧꯕ ꯑꯗꯨꯒꯨꯝꯕꯗꯨ
ꯑꯣꯀꯦ ꯑꯣꯀꯦ ꯑꯁ ꯑꯗꯨꯒꯤ ꯆꯥꯡ ꯑꯃ ꯁꯤꯅꯦꯕ ꯅꯪꯅ ꯈ꯭ꯋꯥꯏ ꯉ ꯐꯥꯎꯖꯕꯁꯦ ꯑꯣꯀꯦ ꯑꯣꯀꯦ ꯑꯗꯨ ꯆꯥꯡ ꯑꯃꯗ ꯈꯥꯏꯕꯁꯦ ꯀꯃꯥꯏ ꯈꯥꯏꯒꯕ ꯑꯗꯨꯗ ꯅꯣꯏ ꯋꯥꯔꯤ ꯍꯥꯏꯐꯦꯠ ꯁꯔꯣꯗꯅ
ꯑꯗꯨꯝ ꯆꯥꯡ ꯑꯃꯗ
ꯀꯩ ꯀꯩ ꯋꯥꯔꯤꯒ ꯈꯥꯏꯔꯛꯄ꯭ꯔꯥꯕ ꯑꯗꯨꯗ ꯍꯥꯏꯔꯛꯑꯣꯗꯅ
ꯉꯁꯤ ꯀꯥꯏ ꯆꯠ ꯄꯨꯔꯥ ꯑꯗꯨꯒꯨꯝꯕ ꯅꯨꯡꯉꯥꯏꯔꯤꯕꯣ ꯑꯗꯨꯒꯨꯝꯕ ꯉꯁꯤ ꯀꯃꯥꯏ ꯀꯃꯥꯏ ꯇꯧꯒꯦ ꯁꯨꯃꯥꯏꯅ ꯇꯧꯋꯦ ꯁꯨꯃꯥꯏꯅ ꯇꯧꯋꯦ ꯑꯗꯨꯒꯨꯝꯕ ꯑꯗꯨꯝ ꯍꯥꯏꯗꯤ ꯃꯥꯒꯤ ꯆꯍꯤ ꯂꯤꯡꯒꯥꯒꯤ ꯀꯩꯅꯣ ꯇꯧꯔꯗꯤ ꯑꯗꯨꯝ
ꯎꯝ ꯍꯝ
ꯈꯪꯦꯗ ꯑꯁ ꯀꯔꯤ ꯍꯥꯏꯗꯣꯏꯅꯣ ꯈꯪꯗꯩꯦ
ꯑꯁ ꯈꯪꯗꯕꯗꯨꯅꯤꯅꯦ ꯈꯪꯍꯟꯒꯦ ꯍꯥꯏꯔꯤꯕꯁꯦ ꯑꯩꯈꯣꯏꯅ
ꯑꯩꯈꯣꯏꯒꯤ ꯑꯩꯈꯣꯏꯒꯤ ꯀꯩꯅꯣꯗꯗꯤ ꯍꯗꯛꯄ ꯍꯥꯏ
ꯑꯗꯨꯝ ꯃꯃꯥꯁꯦ ꯂꯩꯇꯦ ꯑꯗꯨꯝ ꯋꯥꯔꯤ ꯑꯗꯨꯝ ꯁꯥꯎꯕ ꯖꯁ ꯅꯣꯔꯃꯦꯜ ꯀꯣ ꯖꯁ ꯏꯁꯄꯦꯁꯤꯐꯤꯛ ꯅꯦꯝꯒꯨꯝꯕ ꯑꯗꯨꯒꯨꯝꯕ ꯑꯃꯠꯇ ꯄꯟꯕꯤꯔꯨꯔꯨꯅꯨ ꯑꯗꯨꯒ ꯍꯧꯖꯤꯛ ꯄꯅꯤ ꯑꯗꯨꯕꯨꯔꯤ ꯁꯔ ꯂꯩ ꯏꯗꯅ ꯂꯣꯏ ꯁꯤ ꯋꯥꯔꯤ ꯂꯣꯏ ꯁꯥꯕ ꯌꯥꯏ ꯄꯔꯐꯦꯛꯅꯦ ꯃꯤꯡꯒꯨꯝꯕ ꯑꯃ ꯇ ꯄꯜꯂꯅꯨ ꯑꯗꯨꯒ ꯑꯦꯄ꯭ꯂꯤꯀꯦꯁꯟ ꯃꯃꯤꯡꯒꯨꯝꯕ ꯀꯩꯅꯣ ꯃꯌꯥꯝ ꯂꯩꯗꯅ ꯑꯗꯨꯝ ꯑꯃꯠꯇ ꯄꯥꯜꯂꯣ ꯍꯧꯖꯤꯛ ꯏꯕꯥꯅꯤꯁꯤ ꯋꯥꯔꯤ ꯁꯥꯕꯁꯦ ꯁꯤ ꯄꯔꯐꯦꯛꯅꯦ ꯑꯗꯨꯃꯥꯏꯅ ꯎꯝ ꯀꯩꯁꯨ ꯀꯥꯏꯕ ꯂꯩꯇꯦ ꯑ ꯑꯗꯨ ꯀꯩꯗꯧꯋꯦꯕ ꯉꯁꯥꯏ ꯀꯩ ꯀꯩꯗ ꯀꯩꯗꯧꯋꯦꯕ ꯀꯃꯥꯏ ꯀꯃꯥꯏ ꯈꯥꯏꯔꯦꯕ ꯍꯤꯉ ꯗꯕ ꯇꯥꯏꯞꯇꯣ ꯀꯩꯀꯩ ꯔꯤ ꯇꯣꯏꯅ ꯁꯥꯒꯜꯂꯦ ꯍꯧꯖꯤꯛꯀꯥꯟ ꯑꯉꯥꯡꯁꯤꯡꯁꯦ ꯅꯨꯄꯥ ꯃꯆꯥꯁꯤꯡ ꯍꯥꯏꯔꯁꯤꯅꯤ ꯍꯧꯖꯤꯛꯀꯥꯟ ꯅꯨꯄꯥ ꯃꯆꯥꯁꯤꯡꯁꯤꯦ ꯀꯩ ꯋꯥꯔꯤꯅ ꯈ꯭ꯋꯥꯏ ꯁꯥꯒꯟꯕꯒ ꯑꯣꯏꯒꯦ
ꯑꯁ ꯑꯗꯨꯔꯣ
ꯎꯝ
ꯑꯁ ꯑꯥ ꯅꯤꯡꯁꯤꯡꯕ ꯊꯣꯛꯇ꯭ꯔꯦ ꯑꯩ ꯑꯦꯛꯁꯄꯤꯔꯤꯌꯦꯟꯁꯇꯤ ꯇꯧꯈ꯭ꯔꯕꯅꯦ ꯑꯩ
ꯀꯕꯨ ꯁꯥꯎ ꯃꯥꯜꯂꯤꯗ
ꯅꯠꯇꯦ ꯀꯥꯎꯗꯦ ꯃꯉꯣꯟꯗꯒꯤ ꯑꯩꯉꯣꯟꯗꯒꯤ ꯈꯔ ꯑꯍꯟ ꯑꯣꯏꯔꯒꯠꯀꯀꯦ ꯅꯨꯡꯁꯤꯕꯤ ꯀꯥꯏꯅ ꯃꯃꯥꯏꯗꯗꯥꯛ ꯊꯥꯖꯜꯂ ꯑꯗꯨ ꯐꯖꯒꯗꯕꯅꯤ
ꯑꯁ ꯗꯥꯏꯔꯦꯛꯇ ꯅꯨꯡꯁꯤꯕꯤꯗꯒꯤ ꯍꯧꯈ꯭ꯔꯕ
ꯍꯧꯕꯁꯨ ꯊꯦꯡꯅꯩ
ꯎꯝ ꯎꯝ ꯎꯝ
ꯇꯜꯂꯦ ꯑꯗꯨꯃꯛꯇꯤ
ꯑꯗꯨ ꯃꯗꯤ ꯄꯨꯥ
ꯇꯨꯝꯍꯟꯗꯕ ꯃꯤꯁꯨ ꯌꯥꯎꯏꯤꯅꯦ ꯑꯁ
ꯑꯠ ꯋꯥꯔꯤ ꯁꯥꯈꯤꯁꯦ ꯋꯥꯔꯤ ꯁꯥꯈꯤꯁꯦ ꯍꯥꯏꯗꯅ
ꯎꯝ
ꯎꯝꯍꯝ ꯑꯗꯨ ꯅꯪ ꯀꯃꯥꯏꯅ ꯇꯧꯔꯦ ꯑꯗꯨ ꯀꯔꯝꯕ ꯃꯇꯝꯗꯗꯤ ꯀꯥꯏꯗꯦ ꯀꯥꯏꯗꯦ ꯍꯥꯏꯅ ꯍꯥꯏꯅ ꯑꯗꯨꯝ
ꯀꯥꯏꯗꯗꯒꯤ ꯑꯩ ꯍꯥꯏꯗꯤ ꯑꯩꯈꯣꯏ ꯏꯃꯥ ꯏꯄꯥ ꯍꯧꯒꯠꯂꯅꯤ ꯑꯩ ꯇꯨꯝꯃꯒꯦ ꯁꯤꯅꯤ
ꯎꯝꯝ ꯍꯝ
ꯑꯗꯨ ꯍꯥꯏꯔꯗꯤ ꯃꯣꯏꯁꯨ ꯊꯝꯈ꯭ꯔꯦ
ꯑ ꯑꯗꯣ ꯑꯃ ꯣꯗꯒꯗꯦ
ꯤꯗꯒꯈꯤꯗꯦ ꯊꯥꯏꯇ꯭ꯔꯦꯗ
ꯑꯆꯥꯦ
ꯎꯝ ꯅꯪꯗꯤ
ꯍꯣ ꯑꯁꯤ ꯑꯗꯨꯝ ꯃꯈꯣꯟ ꯇꯥꯔꯤꯀꯣ
ꯇꯌꯦ
ꯑꯣ ꯑꯁ ꯑꯩꯗꯤ ꯍꯧꯖꯤꯛꯇꯣ ꯇꯨꯃꯤꯟꯅ ꯀꯩꯅꯣꯃ ꯂꯩꯈ꯭ꯔꯕꯒꯤ ꯑꯩꯗꯤ ꯑꯃꯨꯛ ꯀꯩꯅꯣ ꯃꯈꯣꯟ ꯇꯥꯗ꯭ꯔꯕꯖꯥꯠꯂꯥꯅ ꯈꯟꯕꯀꯣ
ꯇꯥꯏꯌꯦꯦ
ꯑꯗꯨ ꯐꯔꯦꯅꯦ ꯀꯩꯅꯣ ꯍꯪꯅꯤꯡꯕ ꯑꯃ ꯍꯪꯉꯛꯑꯣꯅꯦ
ꯅꯪꯅꯅꯦ
ꯎꯝ
ꯅꯨꯄꯤ ꯅꯨꯄꯤꯒꯤ ꯀꯩꯅꯣꯗ ꯑꯗꯨꯝ ꯍꯪꯉꯛꯑꯦꯀꯣ ꯎꯝ ꯅꯨꯄꯤꯗ ꯈ꯭ꯋꯥꯏꯗꯒꯤ ꯄꯥꯝꯕꯁꯦ ꯀꯩꯅꯣ ꯅꯨꯄꯤ ꯅꯨꯄꯤꯒꯤ ꯃꯒꯨꯟ ꯍꯥꯏꯕ
ꯑꯆꯥ ꯑꯗꯣ ꯑꯩꯉꯣꯟ ꯑꯩꯅ ꯈ꯭ꯋꯥꯏꯗꯒꯤ ꯑꯗꯨ ꯃꯤ ꯑꯇꯩ ꯃꯤ ꯈꯨꯗꯤꯡꯃꯛ ꯑꯣꯄꯤꯅꯤꯌꯟꯗꯤ ꯇꯣꯉꯥꯜꯂꯝꯒꯅꯤꯕꯀꯣ ꯋꯥꯈꯜꯗꯤ
ꯇꯣꯡꯉꯥꯏꯂꯦ ꯎꯝ
ꯑꯗꯨꯕꯨ ꯑꯩꯅ ꯈꯟꯕꯗ ꯈ꯭ꯋꯥꯏꯗꯒꯤ ꯐꯖꯕꯁꯦ ꯐꯖꯕꯁꯦ ꯃꯥꯒꯤ ꯀꯦꯔꯦꯛꯇꯔꯗꯀꯣ
ꯎꯝ
ꯃꯁꯥꯒꯤ ꯕꯦꯂꯌꯨ ꯌꯥ ꯑꯗꯨꯝ ꯉꯥꯛꯅꯤꯉꯥꯏ ꯍꯣꯠꯅꯕꯁꯦꯡꯅ ꯈ꯭ꯋꯥꯏꯗꯒꯤꯗꯤ ꯐꯖꯕꯅꯦꯕ
ꯎꯝ
ꯍꯥꯏꯕꯗꯤ ꯅꯨꯄꯥꯁꯤꯡꯅ ꯌꯥꯝꯅ ꯄꯥꯝꯖꯕꯅꯦꯕꯀꯣ ꯑꯗꯨꯗꯣ ꯆ ꯇꯥꯕ꯭ꯔꯥ ꯑꯦꯛꯖꯥꯝꯄꯜꯗ ꯎꯝ ꯍꯥꯏꯗꯤ ꯄꯣꯠꯆꯩꯁꯦ ꯃꯈꯜ ꯄꯣꯠꯆ ꯆꯩ ꯑꯅꯤ ꯂꯩꯔꯦ ꯈꯜꯂꯁꯦꯕ
ꯑꯥ
ꯑꯗ ꯄꯣꯠ ꯆꯩꯗꯨ ꯃꯃꯜ ꯇꯥꯡꯕ ꯄꯣꯠꯁꯦ ꯃꯤ ꯂꯣꯏꯅꯃꯛ ꯑꯗꯨꯝ ꯄꯥꯝꯕꯅꯦꯕ ꯂꯩꯕ ꯉꯝꯕ ꯉꯝꯗꯕꯁꯨ ꯇꯣꯡꯉꯥꯜꯂꯦꯀꯣ ꯑꯗꯨꯒꯤ ꯄꯣꯠ ꯆꯩꯩꯁ ꯃꯃꯜ ꯇꯥꯡꯍꯟꯕ ꯑꯃ ꯗꯔꯀꯥꯔ ꯑꯣꯏꯌꯦꯕ ꯅꯨꯄꯤꯁꯦ ꯑꯗꯨꯣ ꯃꯃꯜ ꯌꯥꯝ ꯇꯥꯡꯉꯦ ꯍꯥꯏꯔꯗꯤ ꯃꯤꯅ ꯍꯦꯟꯅ ꯑꯄꯥꯝꯕ ꯑꯣꯏꯒꯅꯤꯑꯕ ꯀꯩꯗꯧꯕꯩꯔꯣ ꯍꯥꯏꯔꯗꯤ ꯄꯥꯛ ꯂꯩꯕ ꯉꯝꯗꯕꯒꯤ
ꯑꯥ
ꯌꯥꯏꯅ ꯍꯥꯏꯕꯗꯤ ꯅꯪ ꯍꯧꯖꯤꯛ ꯁꯨꯁ ꯑꯃ ꯍꯥꯏꯔꯤꯁꯦꯕ ꯁꯨꯁ ꯑꯃ ꯍꯥꯏꯔꯁꯦꯕꯀꯣ ꯅꯪ ꯁꯨꯁ ꯑꯅꯤ ꯂꯩꯔꯦ ꯍꯥꯏꯔꯁꯦ ꯑꯗꯣ ꯑꯃꯅꯗꯤ ꯃꯇꯥꯡꯕ ꯂꯨꯄꯥ ꯂꯤꯁꯤꯡ ꯇꯔꯥ ꯄꯤꯔꯦ ꯍꯥꯏꯔꯁꯦꯕ
ꯑꯥ
ꯑꯗꯣ ꯑꯃꯅꯗꯤ ꯂꯨꯄꯥ ꯆꯅꯤ ꯆꯍꯨꯝ ꯄꯤꯔꯦ ꯍꯥꯏꯁꯦꯕ ꯑꯗꯨ ꯂꯨꯄꯥ ꯂꯤꯁꯤꯡ ꯇꯔꯥ ꯄꯤꯕ ꯂꯩꯕ ꯀꯥꯟꯗꯤ ꯃꯥꯗꯣ ꯁꯤꯖꯤꯟꯅꯕ ꯀꯥꯟꯗ ꯌꯥꯝ ꯆꯦꯛꯁꯤꯟꯅ ꯁꯤꯖꯤꯟꯅꯉꯕ ꯑ ꯀꯩꯗꯧꯕ ꯍꯥꯏꯔꯣ ꯍꯥꯏꯔꯗꯤ ꯄꯣꯠ ꯆꯩ ꯃꯃꯜ ꯇꯥꯡꯕꯒꯤꯅꯦꯕ ꯅꯠꯇ꯭ꯔꯥ ꯑꯗꯨꯒ ꯂꯨꯄꯥ ꯆꯅꯤ ꯆꯍꯨꯝ ꯄꯤꯕꯗꯨꯗꯤ ꯃꯥ ꯌꯥꯝ ꯂꯥꯏꯅ ꯁꯤꯖꯤꯟꯅꯒꯅꯦꯕ ꯃꯣꯠꯄ ꯃꯐꯝꯗ ꯆꯠ ꯀꯦꯔꯥ ꯀꯣ ꯑꯃꯨꯛ ꯂꯩꯕ ꯌꯥꯏ ꯈꯟꯕꯒꯤꯀꯣ
ꯑꯥ
ꯑꯗꯨꯒꯤ ꯈ꯭ꯋꯥꯏꯗꯒꯤꯩ ꯚꯦꯂꯌꯨ ꯌꯥꯎꯕꯁꯦ ꯃꯃꯜ ꯇꯥꯡꯕꯁꯦ ꯈ꯭ꯋꯥꯏꯗꯒꯤ ꯍꯦꯟꯅ ꯄꯥꯝꯕ ꯍꯥꯏꯕ ꯇꯥꯔꯦ ꯌꯥꯏꯦ
ꯎꯝ
ꯋꯥꯔꯤ ꯂꯤꯕ ꯍꯩꯗꯧ ꯃꯥꯜꯂꯦ ꯅꯪꯁꯦ
ꯑ ꯍꯩꯒꯗꯧꯕ ꯃꯥꯜꯂꯦ ꯍꯩꯌꯦ ꯍꯥꯏꯒꯗꯧꯕ
ꯐ
ꯍꯩ ꯍꯩꯒꯗꯧꯕ ꯃꯥꯜꯂꯤ ꯅꯠꯇꯕꯀꯣ ꯎꯝꯝ ꯑꯇꯩꯗꯤ ꯍꯥꯏꯔꯣꯅꯦ ꯍꯥꯏꯔꯣꯅꯦ ꯍꯧꯖꯤꯛ
ꯑꯠꯇ ꯍꯥꯏꯔꯒꯅ
ꯎꯝ
ꯑꯁ ꯈꯪꯗꯦꯗ ꯀꯔꯤ ꯍꯥꯏꯁꯤꯔꯥ ꯑꯩ ꯈꯜꯂꯨꯈꯤꯒꯦ ꯎꯝ
ꯑꯇꯩꯗꯤ ꯈꯪꯗ꯭ꯔꯕꯣ
ꯑꯇꯩ ꯈꯪꯗꯔꯦ
ꯑꯆꯥ ꯑꯗꯨꯗꯤ ꯐꯔꯦꯅꯦ ꯑꯗꯨ ꯑ ꯍꯧꯖꯤꯛꯁꯦ ꯅꯨꯄꯤ ꯑꯃ ꯃꯆꯥ ꯐꯠ ꯑꯃ ꯂꯩꯔꯦ ꯍꯥꯏꯔꯁꯦꯕꯀꯣ
ꯑꯥ
ꯁꯨꯡꯈꯪꯁꯨ ꯈꯪꯅꯗ꯭ꯔꯕ ꯐꯥꯔꯁꯇ ꯑꯗꯣ ꯎ ꯃꯥꯁꯦ ꯀꯔꯝꯕ